ꯍꯜꯂꯣ ꯑꯣ ꯇꯥꯔꯦ ꯇꯥꯔꯦ
ꯀꯩꯂꯧꯔꯔꯕꯅꯤꯅꯣ
ꯀꯔꯤꯝ ꯇꯧꯗꯦ ꯉꯁꯥꯏꯗꯒꯤ ꯊꯕꯛ ꯈꯔ ꯇꯧꯔꯦ ꯑꯗꯨꯒ ꯆꯥꯛ ꯊꯣꯡꯉꯦ ꯆꯥꯔꯦ ꯐꯦꯡꯉꯦ ꯑꯗꯨꯃꯥꯏꯅ ꯂꯩꯔꯤ
ꯀꯔꯤ ꯀꯔꯤ ꯊꯣꯡꯉꯕꯣ ꯃꯁꯤꯗꯤ
ꯊꯔꯣꯏ ꯊꯣꯡꯉꯦ
ꯊꯔꯣꯏ
ꯎꯝ
ꯀꯩꯊꯔꯣꯏ
ꯎ ꯊꯔꯣꯏ ꯂꯧꯕꯨꯛ ꯊꯔꯣꯏ ꯊꯣꯡꯉꯦ
ꯇꯤꯟ ꯌꯥꯎꯗ꯭ꯔꯣ ꯍꯧꯖꯤꯛꯀꯥꯟ ꯅꯣꯡ ꯇꯥꯕ ꯃꯇꯝꯅꯤꯅ ꯇꯤꯟ ꯃꯆꯥ ꯃꯆꯥꯗ ꯌꯥꯎꯕꯗꯣ
ꯈꯪꯗꯦꯗ ꯆꯨꯞꯄꯁꯨ ꯑꯝꯇ ꯌꯥꯗꯦ ꯑꯩꯗꯤ ꯆꯨꯞ
ꯀꯩꯅꯣ ꯃꯅꯤꯡ ꯀꯛꯇ꯭ꯔꯕꯣꯍꯥꯏꯖꯦ
ꯈꯪꯗꯦ ꯃꯩꯤ ꯃꯩꯒꯤ ꯃꯤꯨꯠꯈꯔꯦ ꯆꯨꯞꯄꯁꯨ ꯑꯝꯇ ꯌꯥꯗꯦꯕ ꯀꯔꯤ
ꯃꯩ ꯅꯣꯏꯒꯤ ꯃꯩꯗꯤ ꯂꯥꯛꯑꯣꯏꯅꯦ ꯍꯥꯏꯍꯧꯕꯅꯤꯅꯦ
ꯀꯩꯒꯤ
ꯁꯤꯒꯤ ꯀꯣꯅꯨꯡꯃꯥꯡꯗ ꯃꯩ ꯁꯦꯝꯕꯒꯤ ꯃꯩ ꯃꯨꯊꯠꯂꯦ ꯍꯥꯏꯕ꯭ꯔꯥ ꯀꯩꯅꯣꯝꯃ ꯗ꯭ꯔꯦꯟ ꯀꯛꯄꯗꯣ ꯃꯣꯏꯒꯤ
ꯑꯁ ꯑꯩꯈꯣꯏ ꯃꯩ ꯂꯥ ꯑꯣꯏꯌꯦ ꯀꯩꯒꯤ ꯍꯧꯖꯤꯛꯇꯅꯦ
ꯑꯣ ꯑꯗꯨ ꯇ ꯑꯣꯏꯗꯤ ꯈꯪꯗ꯭ꯔꯥ
ꯎꯝ ꯍꯂꯣ ꯍꯜꯂꯣ ꯍꯜꯂꯣ ꯍꯜꯂꯣ ꯍꯜꯂꯣ ꯇꯥꯏ ꯑꯦ ꯇꯥꯏ ꯇꯥꯏ ꯇ
ꯀꯨꯅꯨꯃꯥꯡ ꯀꯨꯅꯨꯃꯥꯡꯒꯤꯗꯤ ꯀꯨꯏꯔꯕꯅꯦꯕ ꯃꯩ ꯂꯥꯍꯧꯗꯕ
ꯑꯣ ꯑꯩꯈꯣꯏꯒꯤꯗꯤ ꯉꯁꯥꯏꯗꯒꯤ ꯂꯥꯛꯑꯦ ꯍꯧꯖꯤꯛꯇ ꯃꯨꯠꯈꯤ ꯕꯗ ꯉꯥꯏꯔꯤ
ꯀꯤ ꯀꯅꯨꯡꯃꯥꯡꯒꯤ ꯂꯝꯕꯤꯗ ꯏꯁꯤꯡ ꯆꯥꯎꯕꯒꯤ ꯑꯗꯨꯝ ꯆꯥꯎꯕ ꯂꯩꯔꯦ ꯑꯗꯨꯒꯤ ꯗ꯭ꯔꯦꯟꯗꯣ ꯁꯦꯝꯅꯤꯅ ꯇꯧꯍꯧꯕꯅꯦ ꯑꯗꯨ ꯃꯩꯗꯨ ꯃꯥ ꯃꯨꯠꯊꯠꯂꯦ ꯍꯥꯏꯕ꯭ꯔꯥ
ꯀꯣꯅꯨꯡ ꯃꯃꯥꯡ ꯇ꯭ꯔꯥꯐꯤꯛ ꯄꯣꯏꯟꯒꯤ ꯅꯥꯀꯟꯒꯤ ꯏꯁꯤꯡ ꯑꯗꯨꯝ ꯊꯨꯝꯃ ꯂꯩꯕꯗ꯭ꯔꯣ
ꯎꯝ ꯎꯝ
ꯑꯣ ꯐꯔꯦ ꯐꯔꯦ ꯑꯗꯨ ꯃꯤ ꯂꯝꯕꯤ ꯆꯠꯄꯁꯨ ꯅꯨꯡꯉꯥꯏꯇ꯭ꯔꯦ ꯑꯗꯨꯅ ꯃꯩ ꯉꯥꯛ
ꯊꯨꯝꯈꯤꯅꯤꯗ ꯃꯇꯝ ꯈꯔ ꯊꯨꯝꯈꯤꯅꯤ ꯑꯗꯨ ꯅꯣꯡꯇꯥꯎ ꯈꯨꯗꯤꯡꯒꯤ
ꯑꯣ
ꯊꯔꯣꯏ ꯔꯪꯁ ꯀꯥꯕ ꯌꯥꯗꯦ ꯍꯥꯏꯁꯦ ꯃꯅꯤꯡ ꯀꯛꯇ꯭ꯔꯕ ꯊꯔꯣꯏꯗꯤ ꯃꯅꯤꯡ
ꯈꯪꯗꯦ ꯑꯩ ꯀꯛꯑꯦ ꯑꯃꯨꯛ ꯀꯛꯑꯁꯨ ꯄꯛ ꯏꯛꯄ ꯃꯥꯜꯂꯦ ꯑꯃꯠꯇ ꯆꯨꯞꯄ ꯌꯥꯗꯦ ꯎꯝ ꯇꯁꯨ ꯈꯪꯗꯦ ꯌꯨꯝꯗꯒꯤ ꯊꯣꯡꯉꯒ ꯄꯤꯔꯛꯄꯅꯦ ꯏꯃꯥ ꯍꯣꯏꯅ
ꯑꯣ ꯑꯊꯕ ꯑꯊꯣꯡꯕ ꯑꯣꯏꯅ ꯄꯤꯔꯛꯄ
ꯑꯪ ꯑꯊꯣꯡꯕ ꯑꯣꯏꯅ ꯇꯤꯐꯤꯟꯗ ꯍꯥꯞꯄꯒ ꯄꯤꯔꯛꯄꯅꯦ
ꯑꯣꯀꯦ ꯑꯩꯗꯤ ꯅꯪꯅ ꯊꯣꯡꯉꯤꯔꯛꯅ ꯍꯥꯏꯔꯒ ꯊꯣꯡꯕꯔꯤ ꯊꯣꯡꯕꯔꯤ ꯍꯩꯕ꯭ꯔꯣ
ꯈꯪꯕ ꯍꯩꯌꯦꯦ
ꯑꯗꯨꯃꯥꯏꯅ ꯊꯣꯡꯕ
ꯀꯃꯥꯏꯅ ꯊꯣꯡꯕ ꯀꯃꯥꯏꯅ ꯊꯣꯡꯕ ꯍꯥꯏꯁꯦ ꯊꯔꯣꯏꯁꯦ ꯑꯍꯥꯟꯕꯗ ꯃꯤꯡ ꯈꯔꯗꯤ ꯀꯨꯀꯔꯗ ꯀꯥꯝ ꯄꯨꯊꯣꯛꯄꯁꯨ ꯂꯩ ꯗꯦꯟ ꯉꯧꯕꯁꯨ ꯂꯩ ꯑꯗꯣ ꯀꯥꯝꯊꯣꯛꯄꯅꯗꯤ ꯐꯩ ꯊꯨꯝ ꯍꯥꯞ
ꯈꯔꯃꯨꯛ ꯀꯥꯝꯗꯣꯛꯄꯁꯤꯅ ꯐꯩꯔꯥ ꯅꯠꯇ꯭ꯔ ꯑꯉꯧꯕꯁꯤꯅ ꯐꯩꯔꯥ ꯀꯔꯝꯅ ꯍꯥꯎꯕ ꯍꯦꯜꯂꯤꯅꯣ
ꯀꯥꯝꯊꯣꯛꯑꯦꯗꯅ ꯊꯨꯝ ꯍꯥꯞꯆꯤꯜꯂꯒ ꯀꯥꯝꯊꯣꯛꯑꯒ ꯑꯃꯨꯛ ꯈꯥꯡꯗ ꯀꯪꯅ ꯉꯧꯔꯒ ꯑꯗꯨꯝ ꯂꯣꯏꯔꯕ ꯃꯇꯨꯡꯗ ꯊꯥꯎ ꯇꯧꯔꯒ ꯇꯤꯜꯍꯧ ꯆꯅꯝ ꯉꯧꯔꯒ ꯊꯔꯣꯏꯁꯦ ꯑꯃꯨꯛ ꯄꯣꯛ ꯄꯣꯛ ꯄꯣꯛ ꯄꯣꯛ ꯄꯣꯛ ꯄꯣꯛ ꯉꯧꯔꯕ ꯃꯇꯨꯡꯗ ꯏꯔꯣꯟꯕꯒꯤ ꯇꯥꯏꯞꯇ ꯏꯔꯣꯜꯂꯒ ꯍꯩꯖꯤꯜꯂꯒ ꯑꯗꯨꯃꯥꯏꯅ ꯇꯧꯔꯒ ꯉꯥ ꯊꯥꯛꯑꯒ ꯊꯣꯡꯕꯅꯗꯤ ꯍꯥꯎꯋꯦ
ꯃꯕꯩꯇꯩꯦꯠꯄ ꯂ
ꯍꯥꯏꯗꯤ ꯑꯥꯂꯨꯒꯨꯝꯕ ꯂꯣꯛꯂꯩꯒꯨꯝꯕ ꯍꯥꯞꯄꯁꯤꯡꯗꯣ ꯂꯣꯏꯃꯛ ꯉꯒ ꯇꯣꯠꯈꯥꯏꯔꯒ ꯃꯣꯔꯣꯛ ꯀꯔꯤ ꯀꯔꯥ ꯂꯣꯏ ꯍꯥꯞꯆꯤꯜꯂꯒ
ꯎꯝ
ꯑꯗꯨꯃꯥꯏꯅ ꯇꯧꯕꯅ ꯑꯗꯨꯒ ꯍꯩꯖꯤꯜꯂꯒ ꯕ꯭ꯔꯣ ꯃꯣ ꯃ꯭ꯔꯣꯛ ꯁꯣꯍꯜꯂꯒ ꯑꯗꯣ ꯍꯥꯟꯅ ꯊꯔꯣꯏꯁꯦ ꯊꯥꯎꯗ ꯄꯣꯛ ꯄꯣꯛ ꯄꯣꯛ ꯍꯧꯕ
ꯎꯝ
ꯑꯗ ꯑꯅꯜꯒ ꯍꯧꯖꯤꯛꯀꯤ ꯏꯔꯣꯝꯕꯗꯣ ꯍꯥꯞꯆꯤꯟ ꯇꯥꯔꯗꯤ ꯌꯥꯝ ꯍꯥꯎꯕꯅꯦ
ꯈꯪꯗꯦ ꯑꯩꯗꯤ ꯑꯃꯨꯛꯐꯥꯎ ꯊꯣꯡꯗ꯭ꯔꯤ
ꯎꯝ ꯊꯣꯡꯉꯣ ꯑꯍꯥꯎꯕ ꯃꯊꯦꯜ ꯑꯃꯅꯦ ꯁꯤꯁꯨ ꯆꯥꯔꯒ ꯌꯦꯡꯉꯣ ꯊꯣꯡꯉꯒ
ꯃꯁꯤ ꯂꯨꯍꯣꯡꯕ ꯌꯥꯝ ꯂꯩꯕ
ꯑ ꯉꯁꯤꯁꯦ ꯀꯩ ꯅꯨꯃꯤꯡꯅꯣ ꯌꯨꯝꯁ ꯀꯩꯁꯥ ꯍꯜꯂꯣ
ꯍꯜꯂꯣ
ꯎꯝ ꯌꯨꯝꯁ ꯈꯜꯂꯛꯑ ꯇ ꯍꯥꯏꯇꯥꯔꯦ ꯌꯨꯝꯆ ꯌꯨꯝꯆ ꯀꯩꯁꯥ ꯀꯌꯥꯅꯤ ꯄꯥꯟꯕꯅꯣꯀꯗꯤ ꯈꯪꯗ꯭ꯔꯦ
ꯑꯩꯈꯣꯏ ꯁ꯭ꯥꯏꯗꯁꯨ ꯑꯃ ꯑꯅꯤ ꯂꯩ ꯂꯩꯀꯥꯏꯗ
ꯑꯣ ꯅꯨꯃꯤꯠ ꯐꯔꯝꯅꯤ ꯑꯗꯨ ꯑꯐꯕ ꯅꯨꯃꯤꯠꯅꯤ ꯍꯥꯏꯕ ꯇꯥꯔꯦ ꯅꯣꯏꯗꯤ ꯀꯔꯤ ꯍꯤꯟꯖꯥꯡ ꯆꯥꯔꯦ
ꯑꯩꯁꯦ ꯉꯥꯁꯤ ꯑꯗꯨꯕꯨ ꯁꯦꯕꯣꯠ ꯊꯥꯎ ꯉꯧꯔ ꯊꯣꯡꯕꯤꯗꯣ ꯉꯥ
ꯁꯦꯕꯣꯠ ꯍꯜꯂꯣ
ꯁꯦꯕꯣꯠ ꯑꯥꯌꯦ ꯇꯣꯔꯣꯕꯣꯠ ꯍꯥꯏ
ꯑ ꯇꯣꯔꯣꯕꯣꯠꯁꯦ ꯀꯃꯥꯏꯅ ꯊꯣꯡꯉꯦꯕ ꯇꯣꯔꯣꯕꯣꯠꯁꯤꯕꯨ ꯆꯥ ꯌꯥꯕꯔꯣ ꯊꯣꯡꯉꯒ ꯑꯩꯈꯣꯏꯗꯤ ꯈꯪꯗꯤꯌꯦ
ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯑ ꯇꯥꯔꯦ ꯇꯥꯔꯦ ꯍꯜꯂꯣ ꯍꯜꯂꯣ
ꯍꯜꯂꯣ ꯍꯜꯂꯣ